ꯇꯕꯔꯣ ꯇꯔꯦ ꯀꯔꯤ ꯑꯁ ꯅꯨꯡꯉꯥꯏꯔꯤꯕꯣ
ꯑꯁ ꯅꯨꯡꯉꯥꯏꯔꯤꯅꯦ ꯍꯟꯗꯛꯀꯥꯟꯖꯦ ꯈꯪꯗ꯭ꯔꯦꯅꯦ ꯅꯦꯋꯥꯛꯁꯤ ꯐꯠꯇ ꯃꯥꯜꯂꯦꯅꯦ
ꯏꯁ ꯌꯥꯝ ꯍꯔꯥꯎꯕꯃ ꯄꯣꯛꯏꯅꯦ ꯏꯁ ꯈꯣꯟꯖꯦꯜ ꯇꯥꯕꯖꯦ ꯍꯧꯔꯦꯟ ꯁꯥ ꯂꯩꯔꯒ ꯆꯥꯖꯤꯔꯥ ꯈꯪꯗꯦ ꯍꯔꯥꯎꯕꯒꯤꯅꯦ
ꯑꯣꯍꯣ ꯋ ꯋꯥꯔꯤ ꯋꯥꯔꯤꯒꯁꯤ ꯁꯥꯟꯅꯕ ꯐꯪꯗ꯭ꯔꯦꯕ
ꯍꯣꯏꯅꯦ ꯋꯥꯔꯤ ꯌꯥꯝ ꯁꯥꯅꯤꯡꯅꯤꯡꯉ ꯂꯩꯔꯕꯅꯤꯅꯦ
ꯈꯪꯗ꯭ꯔꯦꯅꯦ ꯍꯟꯗꯛꯁꯤ ꯑꯩ ꯑꯩꯒꯤ ꯐꯣꯟꯖꯤ ꯁꯨꯝꯆꯠ ꯆꯠꯇꯦ ꯑꯩꯒꯤ ꯕꯦꯂꯦꯟꯁ ꯀꯖꯦ ꯂꯣꯏꯒ꯭ꯔꯖꯥꯠꯂ ꯒ꯭ꯌꯥꯟ ꯇꯥꯗ꯭ꯔꯦ
ꯂꯣꯏꯕꯒꯤ ꯑꯣꯏꯔꯝꯒꯅꯤ
ꯑꯩꯒꯤꯗ ꯐꯣꯟ ꯇꯧꯕ ꯁꯨꯡꯌꯥ ꯌꯥꯗꯦ
ꯍꯣꯔꯦꯟ ꯐꯖꯅ ꯔꯤꯆꯥꯔꯖ ꯇꯧꯔꯒ ꯐꯖꯅ ꯀꯩꯅꯣ ꯇꯧꯖꯦ ꯄꯨꯟ ꯄꯨꯟꯖꯦ
ꯍꯣꯏꯅꯦ ꯑꯁ ꯔꯤꯆꯥꯔꯖ ꯇꯧꯗ꯭ꯔꯗꯤ ꯌꯥꯔꯔꯣꯏ ꯑꯩ
ꯎꯝ ꯆꯥꯛꯀꯗꯤ ꯆꯥꯔꯕꯣ
ꯆꯥꯛ ꯆꯥꯔꯦ
ꯀꯩ ꯏꯟꯖꯥꯡ ꯆꯥꯔꯒꯦ
ꯑꯁ ꯉꯁꯤꯗꯤ ꯆꯝꯐꯨꯠ ꯆꯥꯏꯌꯦ ꯆꯝꯐꯨꯠ ꯑ ꯆꯝꯐꯨꯠ ꯆꯥꯏꯌꯦ ꯈꯣꯡꯗ꯭ꯔꯨꯝ ꯐꯨꯠꯂꯦ ꯑꯣ ꯑꯣꯛꯁꯥꯁꯨ ꯐꯨꯠꯂꯦ ꯑꯗꯨꯒ ꯌꯦꯟꯗ꯭ꯔꯨꯝ ꯌꯦꯟꯗ꯭ꯔꯨꯝ ꯉꯧꯔꯦ
ꯃꯊꯦꯒꯖꯦ ꯃꯩꯅꯤꯀꯣ ꯃꯤꯒꯤ
ꯑꯁ ꯆꯥꯊꯔꯦ ꯉꯁꯤꯗꯤ ꯑꯩꯅ ꯂꯣꯏꯅ ꯍꯣꯠꯅꯔꯤꯅꯤꯅꯦꯍꯦ
ꯑꯁ ꯅꯩꯔꯦꯅꯦ ꯑꯦꯟꯖꯥꯡꯕꯨꯗꯤ ꯃꯩ ꯆꯠꯂꯦꯅꯦ
ꯏꯟꯖꯥꯡ ꯈꯔ ꯇꯧꯒꯔꯦ ꯂꯥꯛꯑꯣ ꯂꯥꯛꯑꯣ ꯂꯩꯌꯦ ꯂꯥꯛꯑꯣ ꯂꯥꯛꯑꯣ ꯇꯔꯥꯝ ꯇꯔꯥꯝꯅ ꯑꯣꯛꯄꯤꯒꯦ
ꯑꯗ ꯂꯥꯠꯇꯔꯁꯨ ꯍꯣꯔꯦꯟ ꯅꯪ ꯂꯥꯛꯑꯗꯤ ꯄꯨꯔꯛꯄ ꯌꯥꯒꯗ꯭ꯔꯣ
ꯑꯁ ꯑꯗꯨꯗꯗꯤ ꯄꯨꯔꯛꯄ ꯌꯥꯔꯣꯏ
ꯀꯩꯒꯤ
ꯑꯗꯨꯗꯤ ꯄꯨꯔꯛꯄ ꯌꯥꯔꯣꯏ ꯂꯥꯛꯑꯣ ꯆꯥꯒꯦꯗꯤ ꯂꯥꯛꯑꯣ
ꯑꯁ ꯄꯨꯔꯛꯑꯣꯅꯦ ꯀꯩꯅꯣꯅꯦ ꯂꯥꯛꯄꯒ ꯅꯪ ꯄꯨꯔꯛꯕꯒ ꯆꯞ ꯃꯥꯅꯩꯅꯦ ꯅꯪ ꯍꯦꯛ ꯅꯪꯅ ꯑꯩ ꯑꯩ ꯑꯩꯉꯣꯟꯗ ꯆꯥꯍꯟꯅꯤꯡꯉꯗꯤ ꯄꯨꯔꯛꯄꯁꯨ ꯌꯥꯕꯅꯤꯅꯦꯍꯦ
ꯗꯦ ꯅꯪꯅ ꯆꯥꯒꯦ ꯅꯪ ꯂꯥꯛꯀꯦ ꯍꯥꯏꯔꯗꯤ ꯊꯣꯡꯗꯣ ꯂꯥꯎꯅ ꯍꯥꯡ ꯍꯥꯡꯒꯦ
ꯑꯩꯁ ꯋꯥꯔꯤꯗꯤ ꯌꯦꯅ ꯌꯥꯗꯕ
ꯅꯠꯇꯦ ꯍꯣꯔꯦꯟ ꯑꯩ ꯑꯩꯅ ꯍꯣꯔꯦꯟ ꯑꯍ ꯑ ꯂꯥꯛꯄ ꯃꯇꯝꯗꯗꯤ ꯆꯥꯕ ꯅꯨꯡꯉꯥꯏꯔꯔꯣꯏꯕ ꯍꯥꯏꯗꯤ ꯇꯤꯐꯤꯟ ꯀꯩꯀꯥ ꯎꯝ ꯃꯊꯣꯡ ꯆꯥꯟꯅꯁꯨ ꯂꯩꯇꯕꯅꯤꯅ
ꯅ ꯇꯤꯐꯤꯟꯒ ꯀꯩꯅꯣ ꯇꯧꯗ꯭ꯔꯁꯨ ꯌꯥꯅꯤ ꯅꯣꯏ ꯆꯦꯗꯤ ꯂꯩꯔꯝꯒꯅꯤꯗꯅ ꯆꯦꯗ ꯌꯣꯝꯃꯒ ꯍꯣꯏ ꯆꯦꯗ ꯌꯣꯝꯃꯒ ꯅꯪ ꯒꯥꯔꯤ ꯃꯅꯤꯡꯗꯨꯗ ꯀꯩꯅꯣ ꯊꯝꯐꯝ ꯂꯩꯗ꯭ꯔꯥ ꯑꯗꯨꯗ ꯕꯣꯛꯁꯇꯨꯗ ꯇꯃꯒ ꯄꯨꯔꯛꯑꯣ ꯀꯩꯝ ꯀꯥꯏꯗꯦ ꯃꯅꯝ ꯂꯩꯒꯦꯔꯥ ꯂꯩꯔꯣꯏꯒꯦꯔꯥ ꯀꯩꯁꯨ ꯀꯥꯏꯗꯦ ꯑꯩꯒꯤꯗꯤ
ꯍꯣꯏ ꯍꯣꯏ ꯍꯣꯏ ꯑꯩ ꯍꯣꯔꯦꯟ ꯂꯥꯛꯕꯩꯗꯣ
ꯎꯝ
ꯑꯩ ꯍꯣꯔꯦꯟ ꯂꯥꯛꯄꯩꯗꯣ ꯑ ꯑ ꯁꯧꯒ꯭ꯔꯤꯅꯦ ꯌꯦꯟꯗꯦꯝꯅꯦ ꯉꯧꯕꯗꯣ ꯑꯗꯨ ꯌꯣꯝꯂꯛꯑꯒꯦꯀꯣ
ꯑꯗꯨ ꯑꯗꯨ ꯅꯠꯇꯕ ꯀꯩꯅꯣꯗꯣ ꯑꯍꯥꯎꯕꯗꯣ ꯑꯗꯨꯅꯦ ꯍꯥꯏꯔꯤꯁꯦ ꯁꯧꯒ꯭ꯔꯤꯕꯨꯗꯤ ꯁꯧꯒꯔꯤꯕꯨꯗꯤ ꯈꯣꯟꯗ꯭ꯔꯣꯝꯒ ꯁꯧꯒ꯭ꯔꯤꯕꯨꯗꯤ ꯑꯩꯈꯣꯏꯗ ꯂꯩꯔꯤꯕꯔꯤꯕꯣ ꯑꯌꯨꯜꯗꯁꯨ ꯁꯧꯒꯔꯤ ꯆꯥꯏꯕ ꯑꯗꯒꯤ ꯑꯣꯛꯁꯥ ꯉꯧꯕꯗꯣ ꯑꯗꯨꯅꯦꯕ ꯑꯩ
ꯎꯝ ꯉꯧꯕ ꯅꯠꯇꯦ ꯐꯨꯠꯄꯅꯦ
ꯑꯁ ꯐꯨꯜ ꯑꯗꯨꯅꯅꯦ ꯍꯦꯟꯅ ꯍꯥꯎꯗꯨꯏꯅꯦ ꯇꯟꯅꯦ ꯀꯔꯤꯅꯣꯅꯦ
ꯑꯣ ꯑꯗꯨꯗꯣ ꯑꯗꯨꯗꯣ
ꯎꯝ ꯑꯗꯨꯗꯣ ꯍꯣꯔꯦꯟ ꯑꯩ ꯎꯝ ꯆꯦꯛꯑꯅ ꯌꯣꯝꯃꯒ ꯄꯨꯔꯛꯑꯒꯦꯀꯣ
ꯍꯥ ꯍ ꯑꯗꯩ ꯌꯣꯝꯃꯒ
ꯎꯝ ꯃꯇꯨꯝ ꯃꯇꯨꯡꯒ ꯑꯁꯤꯁꯨ ꯆꯥꯎꯥꯎꯈ꯭ꯔꯖꯥꯠꯅꯤ ꯑꯩꯈꯣꯏꯗꯤ
ꯑꯗꯣ ꯆꯥꯎꯒꯦꯔꯥ ꯄꯤꯛꯒꯦꯔꯥ ꯀꯩꯅꯣ ꯄꯨꯔꯛꯑꯗꯤ ꯌꯥꯔꯦꯗ
ꯑꯁ ꯑꯄꯤꯛꯄ ꯄꯥꯝꯃꯗꯤ ꯑꯩ ꯑꯩ ꯌꯥ ꯀꯔꯛꯇ ꯆꯄꯒ ꯂꯩꯌꯦ ꯑꯗꯨ ꯆꯥꯕꯌꯥꯏꯌꯦ
ꯑꯁ ꯑꯗꯨꯕꯨꯗꯤ ꯑꯗꯨꯕꯨꯗꯤ ꯇꯜꯂꯦꯍꯦ
ꯑ ꯑꯗꯨꯗꯤ ꯑꯆꯧꯕ ꯄꯨꯔꯛꯀꯦ ꯑꯐꯨꯠꯄꯗꯨꯀꯣ
ꯍꯥꯥ ꯍ ꯑꯗꯨ ꯑꯣꯏꯅ ꯄꯨꯔꯛꯑꯣ ꯑꯗꯨꯗꯤ ꯍꯣꯔꯦꯟꯁꯦ ꯍꯤꯡꯖꯥꯡ ꯍꯥꯎꯗꯧꯔꯤꯅꯦ ꯑꯩꯁꯦ
ꯎꯝ ꯍꯥꯎꯔꯅꯤ ꯍꯥꯎꯔꯅꯤ
ꯍꯛꯆꯥꯡꯁꯦ ꯑꯃꯨꯛ ꯚꯤꯇꯥꯃꯤꯟ ꯀꯩꯅꯣ ꯇꯧꯔꯨꯅꯤꯀꯣ ꯍꯥꯌꯦ ꯍꯧꯒꯠꯂꯀꯥꯟꯗ ꯃꯨꯟꯗꯥꯒꯁꯨ ꯅꯨꯡꯉꯥꯏꯔꯦꯗ
ꯎꯝ ꯃꯊꯥꯎ ꯌꯥꯎꯕꯗꯣ ꯆꯥꯅꯤꯡꯕ꯭ꯔꯥ ꯅꯠꯇ꯭ꯔꯒꯅ ꯃꯇꯨꯝꯗ ꯑꯣꯏꯅ ꯆꯥꯅꯤꯡꯕ꯭ꯔꯣ
ꯑꯁ ꯂꯣꯏ ꯆꯥꯅꯤꯡꯉꯤ ꯑ ꯍꯧꯖꯤꯛ ꯁꯧꯒ꯭ꯔꯤꯒ ꯀꯩꯅꯣꯕꯨꯗꯤ ꯈꯣꯟꯗ꯭ꯔꯨꯝꯒꯗꯤ ꯌꯥꯔꯦꯀꯣ ꯁꯧꯒ꯭ꯔꯤꯁꯨ ꯑꯩꯈꯣꯏꯗꯁꯨ ꯂꯩꯔꯕ ꯑꯩꯌꯨꯛꯁꯨ ꯆꯥꯏ ꯑꯗꯨꯒ ꯍꯣꯔꯦꯟ ꯊꯣꯡꯅꯤꯡꯉꯥꯏꯁꯨ ꯁꯧꯒ ꯆꯝꯐꯨꯒꯤ ꯑꯗꯨ ꯂꯩꯑꯕꯀꯣ ꯁꯧꯒꯔꯤꯕꯨꯗꯤ ꯍꯌꯦꯡꯒꯤꯁꯨ ꯑꯗꯨꯗꯒꯤ ꯎꯝ ꯑꯍꯥꯎꯕꯗꯨꯅꯦ ꯑꯩꯅ ꯄꯥꯝꯃꯤꯁꯦ
ꯎꯝ ꯍꯣꯔꯦꯟ ꯆꯝꯐꯨꯠ ꯆꯝꯐꯨꯠ ꯑꯩꯅ ꯁꯥ ꯑꯣꯛꯁꯥ ꯑꯐꯨꯠꯄꯨꯗꯤ ꯑꯩꯅ ꯄꯨꯔꯛꯅꯤꯗꯅ ꯅꯪ ꯑꯗꯨꯒ ꯂꯝꯕꯥ ꯆꯠꯅꯅꯤꯡꯉꯥꯏꯀꯣ ꯑꯩ ꯍꯥꯏꯕꯤꯒꯦꯕ ꯎꯝ ꯂꯝꯕꯥ ꯆꯥꯅꯅꯤꯡꯉꯥꯏ ꯃꯊꯦꯜꯗꯣ ꯌꯥꯅꯕꯒꯤꯀꯣ ꯑꯩ ꯍꯥꯏꯕꯤꯒꯦꯕ
ꯆꯝꯐꯨꯗꯒꯤ ꯍꯦꯟꯅ ꯇꯥꯡꯅ ꯍꯥꯏꯗꯣꯏꯖꯥꯠꯂꯣ ꯅꯪꯒꯤꯁꯦ
ꯑꯩ ꯍꯥꯏꯦꯕ ꯇꯥꯈꯕꯒꯣ ꯎꯝ ꯑꯩꯅ ꯑꯣꯛꯁꯥ ꯄꯨꯔꯛꯄꯗꯣ ꯅꯪ ꯅꯪ ꯅꯪꯒꯤꯗꯃꯛꯇꯅꯦꯗ ꯑꯩꯅ ꯍꯥꯏꯔꯤꯗꯤ ꯑꯩꯗꯤ ꯆꯥꯔꯔꯣꯏꯗꯅ ꯑꯩꯗꯤ ꯆꯥꯔꯔꯣꯏꯕ ꯑꯩꯗꯤ ꯄꯨꯛ ꯊꯜꯂ ꯂꯥꯛꯑꯅꯦꯕꯀꯣ ꯅꯪ ꯆꯥꯕ ꯅꯨꯡꯉꯥꯏꯅꯕ ꯍꯥꯏꯕꯅꯤꯗ ꯃꯊꯦꯜꯗꯣ ꯑ ꯑꯣꯛꯁꯥ ꯐꯨꯠꯄꯅꯦ ꯑꯗꯨꯒ ꯅꯪ ꯐꯖꯅ ꯍꯥꯎꯅ ꯆꯥꯅꯤꯡꯉꯦ ꯍꯥꯏꯔꯗꯤ ꯀꯔꯤ ꯇꯧꯔꯣ ꯁꯟ ꯃꯅꯨꯡꯁꯥꯗꯣ ꯐꯖꯅ ꯊꯣꯡꯉꯣ ꯑꯗꯨꯒ ꯂꯝꯕꯥ ꯑꯁ ꯆꯥꯟꯅꯕꯅꯦꯕꯣ
ꯎꯝ ꯁꯥ ꯑꯗꯨꯗꯤ ꯅꯪ ꯅꯪ ꯗꯤ ꯍꯥꯎ ꯍꯥꯎꯔꯝꯒꯅꯦ ꯑꯩꯒꯤꯗꯣ ꯂꯝꯕꯥꯗ ꯃꯊꯧ ꯇꯥꯗ꯭ꯔꯒ ꯑꯃ ꯅꯪꯒꯤꯗꯣ ꯌꯥꯎꯔꯗꯤ ꯌꯥꯔꯦ
ꯅꯠꯇꯦ ꯅꯠꯇꯦ ꯅꯪ ꯅꯪ ꯅꯪ ꯅꯪ ꯅꯪ ꯍꯥꯎꯅ ꯆꯥ ꯆꯥꯅꯤꯡꯉꯥꯏꯅ ꯍꯥꯏꯕꯤꯕꯅꯦꯗ
ꯎꯝ ꯑꯗꯣ ꯑꯗꯨꯗꯒꯤ ꯍꯦꯟꯅ ꯄꯥꯝꯗ꯭ꯔꯦ ꯅꯪ ꯑꯣꯛꯁꯥ ꯐꯨꯠꯄꯗꯨꯅꯦ ꯍꯦꯟꯅ ꯄꯥꯝꯃꯤꯁꯦ ꯑꯗꯨꯗꯒꯤ ꯈꯔ ꯍꯦꯟꯅ ꯍꯦꯟꯅ ꯍꯥꯎꯒꯗꯕꯗ ꯀꯩꯅꯣꯗꯤ ꯂꯩꯔꯦ ꯖꯥꯝ ꯉ ꯑꯩꯈꯣꯏ ꯉꯔꯥꯡ ꯍꯦꯛꯄꯗꯣ
ꯑꯁ ꯑꯗꯨ
ꯖꯥꯔ ꯃꯆꯥ ꯃꯅꯨꯡꯗ ꯊꯝꯃꯦꯕꯀꯣ ꯑꯁ ꯃꯍꯥꯎꯁꯤꯗꯤ ꯆꯥꯟꯅꯕꯅꯦ ꯆꯥꯟꯅꯕꯅꯦ ꯑꯩꯒꯤꯗꯤ ꯆꯥꯟꯅꯩ ꯅꯪꯒꯤꯗ ꯄꯨꯔꯛꯑꯗꯤ ꯌꯥꯔꯦꯅꯦ
ꯍꯣꯏꯅꯦ ꯍꯣꯏꯅꯦ ꯑꯩ ꯄꯨꯔꯛꯀꯦꯅꯦ ꯄꯨꯔꯛꯀꯦꯅꯦ
ꯎꯝ
ꯀꯅꯥ ꯀꯅꯥ ꯂꯩꯌꯦ
ꯀꯅꯥꯝ ꯂꯩꯇꯦ ꯑꯩ ꯏꯊꯟꯗꯅꯦ
ꯑꯁ ꯅꯨꯡꯉꯥꯏꯅꯦ
ꯑꯗꯣ ꯅꯣꯡ ꯆꯨꯒꯦꯗꯤ ꯇꯧꯏꯅꯦ ꯍꯣꯔꯦꯟ ꯕꯣꯜ ꯁꯥꯟꯅꯒꯗ꯭ꯔꯣ
ꯑꯁ ꯅꯣꯡꯕꯨ ꯆꯨꯗ꯭ꯔꯗꯤ ꯂꯥꯛꯀꯅꯤꯅꯦ
ꯑꯁ ꯑꯁꯤ ꯉꯔꯥꯡ ꯁꯥꯟꯅꯕꯗꯣ ꯃꯅꯤꯡꯗ ꯑꯩꯒꯤ ꯈꯣꯡ ꯃꯈꯥꯒꯤꯗ ꯃꯁ
ꯎꯝ
ꯕꯣꯜ ꯕꯣꯜ ꯀꯥꯎꯕ꯭ꯔꯕ ꯑꯩꯉꯣꯟꯗ ꯀꯥꯎꯔ ꯃꯥꯜꯂꯦꯕ ꯑꯣ ꯑꯁ ꯉꯔꯥꯡ ꯅꯨꯡꯗꯥꯡ
ꯀꯥꯎꯔꯕꯣ
ꯍꯣꯏ ꯑꯁ ꯉꯔꯥꯡꯗꯣ ꯆꯠꯄ ꯌꯥꯗꯗꯅ ꯅꯥꯔꯦꯅꯦ ꯉꯁꯤꯗꯤ ꯑꯃꯨꯛ ꯐꯈ꯭ꯔꯦ ꯑ ꯍꯤꯗꯥꯛꯀ ꯊꯥꯔꯕꯅꯤꯅ ꯑꯁ ꯃꯣꯏꯒꯤꯗꯣ ꯎꯝ ꯁꯔꯨꯛ ꯀꯟꯕꯅꯤꯅ ꯀꯩꯅꯣꯝ ꯇꯧꯔꯤꯅꯦ ꯃꯣꯏ ꯄꯥꯔꯇꯤꯗꯣ
ꯍꯣꯏ ꯍꯣꯏ ꯑꯁ ꯕꯦꯔꯥꯅꯦ ꯃꯣꯏ ꯀꯥꯡꯕꯨꯗꯨꯀꯣ ꯍꯥꯏꯗꯤ ꯑꯗꯨꯝ ꯀꯤꯕꯁꯨ ꯈꯪꯗꯕꯅꯦ ꯄꯪꯀꯥꯎꯗ ꯀꯥꯎꯕꯅꯦꯕ ꯃꯣꯏ ꯀꯥꯡꯕꯨꯗꯣ
ꯎꯝ ꯑꯗꯨꯒꯤ ꯑꯁ ꯍꯣꯔꯦꯟꯗꯤ ꯁꯅꯥꯗꯕꯤꯗ ꯆꯦꯜꯂꯨꯔꯁꯤꯔꯥ ꯀꯤꯂꯣꯃꯤꯇꯔ ꯃꯉꯥ ꯆꯦꯜꯂꯨꯔꯁꯤꯔꯅ ꯑꯃꯨꯛ ꯈꯜꯂꯦ
ꯑꯩꯁ ꯁꯥꯟꯅꯒꯗꯕꯅꯦ ꯁꯥꯟꯅꯒꯗꯕꯅꯦ ꯑꯗꯨ ꯈꯔ ꯃꯣꯏ ꯃꯣꯏ ꯃꯔꯛꯇ ꯁꯥꯟꯅꯒꯦ ꯍꯥꯏꯔꯗꯤ ꯁꯥꯟꯅꯃꯤꯟꯅꯒꯦ ꯍꯥꯏꯔꯗꯤ ꯈꯔ ꯆꯦꯛꯁꯤꯟꯅ ꯒ꯭ꯌꯥꯟ ꯇꯥꯅ ꯁꯥꯟꯅꯒꯗꯧꯕꯅꯤ ꯃꯣꯏꯗꯗꯤ
ꯑꯗꯨꯃꯥꯏꯅ ꯇꯧꯗ꯭ꯔꯗꯤ ꯌꯥꯔꯣꯏꯅꯦ ꯃꯣꯏ ꯄꯪꯇꯧ ꯇꯧ ꯕꯒꯨꯝꯅ ꯀꯩꯅꯣꯝ ꯇꯧꯔꯦꯕ ꯑꯩꯈꯣꯏꯅ ꯍꯩꯇꯕ꯭ꯔꯕꯨ ꯍꯥꯟꯅꯁꯨ ꯍꯩꯇꯦ ꯁꯣꯛ ꯇꯦꯕ ꯍꯥꯟꯅꯗꯣ
ꯍꯣꯏ ꯍꯩꯕꯩ ꯍꯩꯇꯕꯩ ꯅꯠꯇꯦꯗ ꯃꯤ ꯁꯥꯟꯅꯕꯒꯤ ꯃꯑꯣꯡꯗ ꯂꯩꯌꯦꯗ ꯑꯩꯈꯣꯏꯗꯤ ꯍꯥꯏꯗꯤ ꯄꯡ ꯇꯧ ꯇꯧꯕꯒꯤ ꯇꯥꯏꯞꯇ ꯇꯧꯋꯦꯕ
ꯎꯝ
ꯑꯗꯨꯅ ꯑꯩꯁꯨ ꯇꯜꯂꯕꯅꯦ
ꯕꯣꯜ ꯁꯥꯟꯅꯕ꯭ꯔꯥꯕꯨ ꯈꯣꯡꯒ ꯇꯦꯛꯇꯅ ꯂꯣꯏꯒꯅꯤ ꯂꯁ
ꯎꯝ ꯆꯠꯄ ꯆꯠꯄ ꯌꯥꯗꯗꯅ ꯑ
ꯎꯝ ꯑꯗꯨꯗꯤ ꯕꯤꯔꯥꯀꯥꯗꯣꯏ ꯔꯤꯔꯥ
ꯎꯝ ꯄꯨꯟꯁꯤ ꯄꯨꯟꯁꯤ ꯆꯨꯞꯄꯒꯤ ꯐꯃꯨꯡꯗ ꯇꯥ ꯍꯤꯞꯄꯒ ꯂꯩꯔꯗꯤ ꯕꯦꯔꯥ ꯀꯥꯅꯤ
ꯎꯝ ꯈꯪꯗꯦ ꯉꯔꯥꯡꯒꯤ ꯑ ꯉꯁꯤ ꯑꯌꯨꯛꯀꯤ ꯕꯣꯜ ꯌꯦꯡꯕ꯭ꯔꯣ ꯄꯨꯡ ꯑꯅꯤꯒꯤ ꯀꯩꯅꯣꯒꯤꯗꯣ
ꯀꯗꯥꯏꯗꯒꯤꯅꯣ ꯃꯣꯏ ꯑꯍꯥꯟꯕꯒꯤ ꯑꯍꯥꯟꯕꯒꯤ ꯁꯥꯟꯅꯕꯗꯨꯐꯥꯎ ꯌꯦꯡꯕ ꯉꯝꯗ꯭ꯔꯀꯥꯟꯁꯤꯗ
ꯑꯩꯁꯨꯅꯦ ꯑꯃꯗ ꯌꯦꯡꯁꯦ ꯍꯥꯏꯕꯅꯦꯕꯀꯣ ꯑꯩꯁꯦ ꯃꯠ ꯃꯊꯛ ꯇꯨꯝꯃꯦꯕ ꯅꯪ ꯅꯊꯟꯇ ꯌꯦꯡꯉ ꯇꯨꯝꯈ꯭ꯔꯒꯦꯅ ꯇꯨꯝꯃꯦ ꯑꯗꯨꯅ ꯀꯩꯅꯣ ꯑꯥ ꯑꯥ ꯌꯦꯂꯣ ꯀꯥꯔꯗꯀꯥ ꯌꯥꯝ ꯆꯥꯏ ꯍꯥꯏꯅꯦ
ꯎꯝ ꯑꯩ ꯑꯩꯅ ꯑꯍꯥꯝꯕ ꯌꯦꯡꯉꯦ
ꯑꯣ
ꯑꯗꯨꯗ ꯑꯁ ꯐꯣꯜ ꯄꯨꯂꯞꯅ ꯀꯨꯟꯃꯥꯊꯣꯏꯅꯦ ꯆꯥꯔꯤꯗꯣ ꯐꯥꯔꯤ
ꯑꯁ ꯌꯥꯝꯃꯍꯦ
ꯊꯣꯏ ꯃꯅꯨꯡꯗꯨꯗ ꯌꯦꯂꯣ ꯀꯥꯔꯗ ꯇꯔꯨꯛꯅꯦꯕ ꯁꯠꯂꯤꯗꯣ
ꯎꯝ ꯀꯔꯤ ꯑꯃꯗꯨꯅ ꯍꯥꯏꯌꯦ ꯌꯦꯜꯂꯣ ꯀꯥꯔꯗꯁꯦ ꯇꯔꯨꯛ ꯇꯔꯨꯛ ꯁꯨꯈ꯭ꯔꯦ ꯑꯥ ꯔꯦꯠ ꯀꯥꯔꯗꯁꯦ ꯆꯥ ꯗꯧꯔꯦ ꯌꯦꯡꯉꯣ ꯍꯥꯏꯌꯦꯕ ꯀꯣ ꯑꯩꯒꯤꯗꯤ ꯃꯣꯏ ꯁꯥꯟꯅꯕ ꯃꯣꯔꯣꯛꯀꯣ ꯑꯩꯒꯤ ꯃꯣꯏꯒꯤꯗ ꯀꯩꯅꯣ ꯑꯩꯒꯤ ꯇꯤꯝ ꯌꯥꯎꯗꯦꯕꯀꯣ ꯑꯩꯒꯤꯗꯤ ꯅꯦꯝꯃꯔ ꯅꯦꯝꯃꯔꯒ ꯕꯥꯄꯦꯒꯥ ꯑꯗꯨ ꯑꯣꯏꯔꯗꯤ ꯍꯌꯦꯡ ꯅꯠꯇ꯭ꯔꯣ ꯑꯌꯨꯛ ꯀꯩꯅꯣ ꯂꯩꯕꯗꯣ ꯏꯝꯕꯥꯄꯦꯒ ꯍꯂꯟꯒꯗꯣ ꯃꯕꯥꯅꯤꯗꯣ ꯇꯧꯒꯗꯣꯏꯅꯦꯕꯀꯣ ꯍꯌꯦꯡ ꯑꯌꯨꯛ ꯄꯨꯡ ꯑꯅꯤꯗ ꯑꯣꯏꯕ ꯃꯥꯜꯂꯦ ꯑꯅꯤꯃꯛ
ꯍꯌꯦꯡꯔꯥꯅꯦ ꯍꯪꯆꯤꯠ ꯍꯪꯆꯤꯠ ꯑꯣꯏꯗ꯭ꯔꯥꯅꯦ
ꯍꯪꯆꯤꯜꯂꯥ ꯈꯪꯗꯦ ꯑꯗꯨꯗꯤ ꯌꯦꯡꯗꯣꯏꯅꯤꯍꯦ ꯑꯂꯥꯝꯒ ꯊꯝꯗꯅꯕꯀꯣ ꯐꯖꯅ ꯌꯦꯡꯒꯤꯗꯣꯏꯅꯦ ꯑꯗꯨ ꯑ ꯁꯣꯏꯕ ꯌꯥꯗꯦꯕ ꯃꯣꯏꯒꯤꯗꯤ ꯑꯌꯨꯛꯀꯤ ꯀꯩꯅꯣꯒꯤꯗꯣ ꯌꯦꯡꯒꯦ ꯇꯧꯕꯅꯦ ꯏꯝꯕꯄꯦꯒꯤꯗꯣ ꯀꯩꯅꯣ ꯌꯥꯗ꯭ꯔꯕ ꯑꯗꯨꯁꯨ ꯌꯨꯔꯣꯒꯣꯏ ꯀꯥꯡꯕꯨꯗꯣ ꯌꯥꯝ ꯐꯤꯡꯉꯦ ꯍꯥꯏꯅꯦ ꯑꯩ ꯍꯥꯏꯂꯥꯏꯠ ꯍꯥꯏꯐꯦꯠ ꯌꯦꯡꯒꯦꯕꯀꯣ
ꯍꯣꯏꯅꯦ
ꯍꯣꯏ ꯈꯟꯅꯩ ꯍꯥꯏꯌꯦ ꯑꯁ ꯏꯝꯕꯥꯄꯤꯗꯒ ꯗ꯭ꯔꯞ ꯀ ꯇꯧꯔꯒ ꯀꯩꯅꯣꯝ ꯖꯠ ꯖꯠ ꯇꯧꯔꯦꯅꯦ ꯑꯩ ꯏꯁꯇꯦꯇ꯭ꯁꯇꯣ ꯎꯕ꯭ꯔꯥ ꯀꯤꯞꯄꯔꯅ ꯕꯣꯜꯒ ꯂꯪꯕꯗꯣ ꯏꯝꯕꯥꯄꯦ
ꯎꯗꯦ
ꯏꯝꯕꯥꯄꯦ ꯑꯩ ꯏꯁꯇꯦꯇꯁ ꯊꯝꯕꯅꯦ ꯏꯝ ꯏꯪ ꯇꯞꯄ ꯆꯥꯡꯗꯣ
ꯎꯝ
ꯑꯗ ꯌꯥꯝ ꯐꯖꯩꯌꯦꯕ ꯃꯥ ꯏꯪ ꯇꯞꯄ ꯆꯥꯡꯗꯣ
ꯑꯣ ꯈꯣꯢꯗꯤ ꯌꯦꯡꯗꯦ ꯑꯝꯇ ꯍꯥꯏ ꯂꯥꯏꯠ ꯐꯥꯎ ꯌꯦꯡꯗꯦꯗ
ꯍꯥꯏꯂꯥꯏꯠ ꯃꯇꯦꯛ ꯃꯇꯦꯛ ꯏꯟꯁꯇꯥꯒ꯭ꯔꯥꯝꯗꯒ ꯁꯥꯊꯤꯕ ꯃꯇꯥꯡꯗꯣ ꯌꯥꯝ ꯌꯥꯎꯕꯅꯦ
ꯎꯝ ꯑꯩꯗꯤ ꯌꯦꯡꯗꯦ
ꯎꯝ ꯑꯗꯒꯤ ꯃꯊꯪꯗꯗꯤ ꯁꯤꯃꯤ ꯐꯥꯏꯅꯦꯜꯅꯤꯀꯣ ꯇꯧꯒꯗꯣꯏꯁꯦ
ꯍꯣꯏ ꯑꯗꯣ ꯑꯁ ꯕꯣꯜꯁꯦ ꯁꯨꯝ ꯁꯨꯝ ꯁꯨꯝ ꯁꯨꯝ ꯔꯛꯑꯑꯅꯤ ꯑꯗꯨ ꯃꯇꯝꯗꯗꯤ ꯄꯨꯡ ꯑꯅꯤ ꯑꯣꯏꯒꯦꯔꯥ ꯄꯨꯡ ꯑꯅꯤ ꯑꯣꯏꯒꯦꯔꯥ ꯄꯨꯡ ꯑꯍꯨꯝ ꯑꯣꯏꯒꯦꯔꯥ ꯑꯗꯨ ꯃꯇꯝꯗꯗꯤ ꯌꯦꯡꯂꯡꯑꯅꯤ
ꯎꯝ ꯃꯣꯏꯒꯤ ꯇꯥꯏꯃꯤꯡꯗꯨꯗꯤ ꯏꯁ ꯕꯦꯔꯥꯗꯤ ꯀꯥꯗ꯭ꯔꯣ ꯄꯨꯡ ꯑꯍꯨꯝ ꯃꯈꯥꯏꯒ ꯇꯧꯖꯤꯜꯂꯦ
ꯎꯝ ꯃꯣꯢꯒꯤꯗꯤ
ꯎꯝ ꯍꯣꯏ ꯃꯣꯏꯒꯤ ꯄꯨꯡ ꯄꯨꯡ ꯑꯍꯨꯝ ꯄꯨꯡ ꯑꯅꯤ ꯃꯈꯥꯏꯗ ꯇꯧꯕ ꯑꯍꯨꯝꯗ ꯇꯧꯕ ꯀꯥꯡꯕꯨ ꯃꯣꯏꯒꯤ ꯄꯨꯜꯗꯨꯗꯤꯅꯦꯕ ꯐꯖꯔꯤꯁꯦ
ꯎꯝ
ꯑꯗꯩ ꯄꯨꯡ ꯇꯔꯥ ꯍꯥꯟꯅ ꯂꯩꯕꯗꯣ ꯃꯣꯏ ꯀꯥꯡꯕꯨꯗꯤ ꯀꯌꯥꯝ ꯄꯥꯝꯗꯦꯕ ꯒꯥꯔꯤꯗꯨ
ꯃꯥꯅꯦ ꯑꯗꯨꯕꯨ ꯍꯟꯗꯛꯇꯤꯀꯣ ꯍꯟꯗꯛꯇꯤ ꯁꯤ ꯍꯦꯟ ꯀꯩꯀꯥ ꯌꯎꯔꯕꯅꯤꯅ ꯂꯣꯏꯅ ꯐꯖꯔꯅꯤꯕ ꯃꯦꯁ ꯂꯣꯏꯅꯃꯛ ꯍꯧꯖꯤꯛꯇꯤ
ꯎꯝ ꯑꯗꯣ ꯀꯩꯅꯣ ꯁꯦꯃꯤꯐꯥꯏꯅꯦꯜ ꯀꯥꯈ꯭ꯔꯗꯤ ꯑꯣꯛꯁꯥꯒ ꯁꯟꯖꯥꯒ ꯃꯤꯌꯥꯝ ꯉꯧꯔꯒꯅꯦ ꯊꯝꯃꯒ ꯌꯥꯝ ꯅꯨꯡꯉꯥꯏꯅ ꯌꯦꯡ ꯍꯧꯖꯤ ꯍꯦ ꯀꯥꯏꯗꯅꯣ ꯄꯨꯜꯂꯒ
ꯑꯗꯤ
ꯑꯥ ꯇꯨꯝꯃꯣꯏ ꯇꯨꯝꯃꯣꯏ ꯇꯨꯝꯗꯅꯕ ꯀꯩꯅꯣ ꯊꯥꯔꯒ ꯂꯣꯏꯔꯦ ꯑꯩ ꯇꯨꯝꯗꯅꯕ ꯍꯤꯗꯥꯛ ꯄꯤꯒꯦ ꯑꯗꯨꯕꯨꯗꯤ
ꯅꯠꯇꯦ ꯑꯣꯛꯁꯥꯅꯦ ꯁꯟꯁꯅꯦ ꯑꯍꯥꯎ ꯑꯍꯥꯎꯕꯒꯁꯦ ꯊꯝꯖꯤꯜꯂꯒ ꯆꯥꯊꯔꯒ ꯍꯦꯛ ꯆꯥꯕ ꯂꯣꯏꯔ ꯑꯁ ꯏ ꯑꯅꯧꯕꯒꯁꯦ ꯂꯥꯛꯁꯤꯂꯦ ꯚꯤꯇꯥꯃꯤꯟ ꯃꯌꯥꯝ ꯂꯥꯛ ꯁꯤꯜꯂꯦ ꯀꯅ ꯇꯨꯝꯅꯤꯡꯕ ꯐꯥꯎꯋꯦ ꯀꯅ ꯍꯦꯛꯇ ꯇꯨꯝꯊꯔꯗꯤ
ꯑꯗꯨ ꯅꯠꯇꯦ ꯅꯣꯏ ꯆꯥꯕꯒꯤ ꯇꯥꯏꯃꯤꯡꯗꯣ ꯂꯥꯜꯂꯦꯕꯀꯣ ꯄ꯭ꯂꯦ ꯂꯣꯢ ꯂꯣꯏꯔꯝꯗꯥꯏꯗ ꯆꯥꯗꯣꯏꯅꯦꯕ ꯅꯠꯇ꯭ꯔꯦ ꯍꯧꯗ꯭ꯔꯤꯀꯥꯟꯗ ꯆꯥꯔꯗꯤ ꯌꯥꯔꯣꯏꯕꯀꯣ
ꯑꯁ ꯑꯩ ꯑꯩꯗꯤ ꯑꯩꯗꯤ ꯌꯥꯔꯣꯏꯗ ꯊꯣꯡꯕꯨ ꯊꯣꯡꯕ ꯂꯣꯏꯈ꯭ꯔꯗꯤ ꯑꯩꯗꯤ ꯍꯦꯛꯇ ꯆꯥꯊꯟꯅꯤꯡꯕ ꯍꯥꯏꯇꯥꯔꯦ
ꯎꯝ ꯊꯣꯡꯕ ꯂꯣꯏꯔꯒ ꯀꯩꯅꯣ ꯑꯜꯃꯦꯔꯥꯗ ꯁꯣ ꯂꯣꯜꯂꯒ ꯊꯝꯗꯣꯏꯅꯤ
ꯑꯣ